ꯑꯣ ꯀꯩꯗꯧꯔꯤꯒꯦ
ꯑꯁ ꯑꯩꯗꯣ ꯍꯝ ꯈꯪꯗꯦꯅꯦ ꯉꯥꯏꯍꯥꯛꯇꯪ ꯃꯤꯟꯖꯦꯟ ꯃꯃꯥꯡꯁꯤꯗ ꯀꯦꯒꯦꯅ ꯇꯧꯔꯝꯕꯅꯤ
ꯑꯣ ꯑꯣ ꯑꯩꯁꯨ ꯉꯁꯥꯏꯅ ꯅꯉꯣꯟꯗ ꯑꯃꯨꯛ ꯇꯧꯒꯦꯅ ꯇꯧ ꯀꯥꯟꯗ ꯑ ꯀꯩꯅꯣ ꯇꯧꯔꯕ
ꯑꯣ ꯑꯩ ꯉꯁꯥꯏ ꯉꯍꯥꯛ ꯊꯕꯛ ꯆꯤꯜꯂꯨꯔꯦ ꯑꯗꯨꯒꯤ ꯐꯣꯟꯗꯣ ꯇꯥꯍꯧꯔꯝꯃꯔꯣꯏ ꯅꯪꯗꯤ ꯀꯩꯗꯧꯔꯤꯒꯦ ꯍꯧꯖꯤꯛꯄꯣ
ꯑꯩ ꯉꯁꯥꯏ ꯅꯉꯣꯟꯗ ꯄꯥꯎ ꯑꯃ ꯇꯝꯒꯦꯅ ꯇꯧꯕꯗꯨꯗ ꯁꯣꯏꯈ꯭ꯔꯕ
ꯀꯩ ꯄꯥꯎꯅꯣ ꯍꯥꯏꯔꯛꯑꯣ ꯑꯝꯇ
ꯑꯣ ꯑꯣ ꯍꯌꯦꯡꯒꯤꯗꯣ ꯆꯥꯔꯖ ꯑꯩꯈꯣꯏꯒꯤ ꯆꯥꯔꯖꯀꯤꯗꯣ ꯆꯥꯖꯀꯤ ꯏꯁꯩ ꯂꯩꯌꯦꯕꯀꯣ ꯑꯗꯨꯀꯥꯟꯗ ꯏꯇꯥ ꯑꯃꯗꯨꯁꯨ ꯑꯩꯈꯣꯏ ꯍꯥꯟꯅ ꯏꯁꯩ ꯁꯛꯃꯤꯟꯅꯕ ꯏꯇꯥꯗꯣ
ꯑꯥꯎ ꯑꯥꯎ꯫
ꯑꯣ ꯏꯇꯥꯗꯣ ꯑꯗꯨ ꯑꯗꯨ ꯏ ꯏꯇꯥꯗꯨꯁꯨ ꯍꯌꯦꯡ ꯂꯥꯛꯀꯅꯤ ꯍꯥꯏꯌꯦꯕ ꯑꯩꯈꯣꯏ ꯌꯨꯝꯗ ꯑꯣ ꯑꯗꯨꯀꯥꯟꯗ ꯄꯨꯂꯞ ꯀꯩꯅꯣ ꯇꯧꯅꯔꯁꯦꯅ ꯍꯌꯦꯡ ꯑꯩ ꯑꯥ-ꯄꯨꯡ ꯁꯤꯛꯁ ꯊꯥꯔꯇꯤꯗꯀꯣ ꯆꯥꯔꯖꯇꯣ
ꯑꯗꯨ ꯂꯩꯌꯦꯕ ꯑꯗꯨꯀꯥꯟꯗ ꯑꯣꯏꯅ ꯀꯩꯅꯣ ꯑꯩꯈꯣꯏ ꯄꯨꯂꯞ ꯁꯦ ꯊꯦꯡꯅꯔꯒ ꯑꯉꯥꯡꯁꯤꯡ ꯑꯉꯥꯡꯁꯤꯡꯗꯨꯁꯨ ꯄꯨꯔꯛꯑꯣꯅ ꯍꯥꯏꯒꯦꯅ ꯉꯁꯥꯏ ꯇꯧꯕꯅꯦꯕ ꯑꯩ ꯀꯥꯎꯔꯤꯅꯤꯅꯦ꯫
ꯍꯣꯏ ꯍꯣꯏ ꯍꯣꯏ ꯌꯥꯏꯌꯦ ꯀꯩꯁꯨ ꯀꯥꯏꯗꯦ ꯄꯨꯡ ꯁꯤꯛꯁ ꯊꯥꯔꯇꯤ ꯅꯪꯅꯕ ꯅꯠꯇ꯭ꯔꯣ ꯑꯥꯎ ꯑꯥꯎ ꯑꯁ ꯉꯟꯕꯁꯤꯗ ꯑꯉꯥꯡꯁꯤꯡꯗꯤ ꯑꯉꯥꯡꯁꯤꯡꯕ ꯐꯤꯖꯝ ꯂꯩꯌꯦꯕꯀꯣ ꯑꯣ ꯑꯣ ꯑꯣ
ꯑꯗꯨꯗ ꯏꯁꯩ ꯁꯛꯄꯤꯌꯣꯅ ꯀꯩꯅꯣ ꯇꯧꯕꯒꯤ ꯑꯗꯨꯗ ꯇꯧꯕꯅꯦꯕ ꯑꯗꯨ ꯂꯣꯏꯔꯒ ꯆꯥꯔꯖ ꯂꯣꯏꯔꯒ ꯑꯩꯈꯣꯏ ꯌꯨꯝꯗ ꯑꯣꯏꯅ ꯆꯥꯛ ꯆꯥꯃꯤꯟꯅꯔꯁꯦ꯫
ꯍꯣꯏ ꯍꯣꯏ ꯍꯣꯏ ꯌꯥꯏꯦ ꯌꯥꯏꯌꯦ ꯁꯤꯛꯁ ꯊꯥꯔꯇꯤꯗꯣ ꯅꯪꯅꯕ ꯂꯥꯛꯑꯒꯦ ꯑꯉꯥꯡꯁꯤꯡꯗꯣ ꯇꯨꯝꯍꯜꯂꯒꯦ ꯑꯗꯨꯑꯣꯏꯗꯤ ꯃꯣꯏꯗꯤ ꯁꯟꯗꯦꯅꯦꯅ ꯁꯟꯗꯦ ꯃꯣꯏ ꯁꯟꯗꯦ ꯀ꯭ꯂꯥꯁꯄꯨꯗꯤ ꯂꯩ ꯂꯩꯕꯅꯤ ꯑꯗꯨꯗꯤ ꯄꯨꯡ ꯇꯔꯥꯗꯩꯅꯦꯕ꯫
ꯎꯝ ꯎꯝ ꯁꯟꯗꯦ ꯀ꯭ꯂꯥꯁꯀꯗꯤ ꯂꯩꯇ꯭ꯔꯣ꯫
ꯁꯟꯗꯦ ꯀ꯭ꯂꯥꯁ ꯄꯨꯡ ꯇꯔꯥꯗꯩꯅꯦ ꯍꯌꯦꯡ ꯆ꯭ꯔꯁ ꯂꯣꯏꯔꯒ ꯇꯧꯗꯣꯏ ꯑꫭꯏꯔꯝꯒꯅꯤ ꯃꯣꯏꯗꯣ꯫
ꯑꯣ ꯑꯣ꯫
ꯎꯝ ꯅꯪ ꯑꯉꯥꯡꯁꯤꯡꯁꯨ ꯊꯥꯗꯣꯏ ꯅꯠꯇ꯭ꯔꯣ ꯁꯟꯗꯦ ꯀ꯭ꯂꯥꯁ꯫
ꯑꯣ ꯑꯩꯗꯤ ꯏꯆꯥ ꯏꯆꯥꯗꯣ ꯑꯩꯒ ꯑꯩ ꯏꯁꯩ ꯁꯛꯀꯅꯦꯕ ꯍꯌꯦꯡꯗꯤ ꯍꯌꯦꯡꯗꯤ ꯊꯥꯔꯔꯣꯏ꯫
ꯑꯣ ꯀꯩ ꯑꯥ
ꯎꯝ꯫
ꯐ꯭ꯔꯦ ꯐ꯭ꯔꯦ ꯅꯪ ꯈꯔ ꯉꯟꯅ ꯍꯥꯏꯔꯝꯃꯗꯤ ꯑꯩꯈꯣꯏꯁꯨ ꯏꯁꯩ ꯅꯨꯡ ꯁꯛꯄꯗꯣ ꯌꯥꯎꯔꯝ ꯌꯥꯕꯅꯤ ꯄ꯭ꯔꯦꯛꯇꯤꯁ ꯇꯧꯃꯤꯟꯅ ꯌꯥꯕꯅꯤ
ꯑꯣ ꯑꯣ ꯌꯥꯕꯅꯦ ꯑꯗꯨꯗ ꯅꯣꯏ ꯅꯆꯥꯁꯨ ꯑꯦꯛꯖꯥꯝ ꯂꯩ ꯍꯥꯏꯕꯗꯨꯗ ꯀꯣ
ꯍꯣ ꯑꯗꯨꯕꯨꯗꯤ ꯑꯣꯏꯔꯦ ꯐꯔꯦ ꯐꯔꯦ ꯃꯊꯪꯗꯁꯨ ꯃꯌꯥꯝ ꯁꯛꯇꯧ ꯂꯩ ꯀꯩꯅꯣꯗꯁꯨ
ꯑꫭ ꯑꫭ ꯍꯣꯏ ꯁꯟꯗꯦ ꯈꯨꯗꯤꯡ ꯁꯛꯀꯗꯧꯕ ꯂꯩꯌꯦ ꯎꯝ ꯎꯝ ꯂꯩ ꯑꯩꯈꯣꯏ ꯑꯦ ꯑꯩꯈꯣꯏ ꯂꯩꯁꯥꯕꯤꯒꯤ ꯑꯥ ꯃꯤꯁ ꯐꯪꯂꯛꯄꯒꯤ ꯑꯦ ꯀꯩꯅꯣ ꯀ꯭ꯔꯥꯎꯟ ꯅꯠꯇꯕ ꯑꯃꯗꯣ ꯊꯨꯗꯦꯛꯈ꯭ꯔꯦ ꯑꯩꯅ ꯁꯣꯏꯗꯅ
ꯀꯃꯥꯏꯅ ꯊꯨꯗꯦꯛꯏꯕ ꯏꯕ ꯑꯗꯨ ꯌꯥꯝꯅ ꯇꯥꯡꯕꯗꯣ ꯐꯖꯔꯦꯅꯦ ꯑꯗꯨꯝ ꯁꯥꯟꯅꯔꯀꯥꯟꯗ
ꯄꯥꯛ ꯂꯥꯎꯅ ꯑꯩ ꯂꯣꯏꯔꯅꯤ ꯂꯣꯏꯔꯅꯤ ꯀꯥꯞꯄꯅ ꯂꯣꯏꯔꯅꯤ ꯃꯥ
ꯂꯩ ꯁꯥꯥꯕꯤꯗꯨꯗꯤ ꯌꯥꯔꯔꯣꯏ ꯑꯁ ꯃꯥꯅꯦ ꯌꯥꯝ ꯄꯥꯝꯖꯕꯅꯦ ꯑꯩ ꯎꯏꯅꯦ ꯑꯩꯅ ꯂꯥꯛ ꯈꯨꯗꯤꯒꯤ ꯑꯗꯨꯝ ꯍꯥꯞ ꯂꯩꯔꯝꯕꯅꯤꯅꯦ
ꯑꯣ ꯈꯤꯇꯪ ꯁꯨꯃꯥꯏꯅ ꯇꯧꯕꯗꯣ ꯇꯦꯛꯈ꯭ꯔꯕ ꯁꯤꯁꯦ ꯑꯩ ꯑꯃꯨꯛ ꯀꯂꯔ ꯁꯪꯕꯤꯔꯒꯦ ꯁꯦ
ꯑꯣ ꯍꯣꯏ ꯍꯣꯏ ꯍꯣꯏ ꯍꯣꯏ ꯁꯪꯕꯤꯔꯣ ꯁꯣꯡꯕꯤꯔꯣ ꯍꫭꯏꯁꯦ ꯑꯁ ꯑꯃꯨꯛ ꯃꯥꯏ ꯕꯥꯔꯗꯦꯗ ꯑꯃꯃꯨꯛ ꯑꯩ ꯂꯩꯔꯛꯀꯦꯁꯦ
ꯎꯝ ꯎꯝ ꯈꯪꯗ꯭ꯔꯦꯗ ꯏꯇꯥ ꯑꯁ ꯑꯩꯈꯣꯏ ꯂꯩꯁꯥꯔꯀꯦꯗꯥꯏꯗꯤ ꯅꯨꯡꯉꯥꯏꯕꯅꯤꯀꫭ
ꯑꯁ ꯆꯔꯆꯀꯁꯦ ꯑꯩꯈꯣꯏꯅ ꯄꯥꯜꯂꯝꯃꯤꯅꯤ ꯀꯩꯅꯣ ꯀꯦ ꯀꯦꯗꯅ ꯍꯌꯦꯡ ꯅꯨꯃꯤꯠ ꯑꯃ ꯑꯅꯤ ꯋꯥꯠꯂꯤꯉꯩꯗ ꯁꯟꯗꯦꯒꯤ ꯗ꯭ꯔꯦꯁ ꯀꯛ ꯈꯟꯕꯗꯣ ꯑꯁ ꯅꯨꯡꯁꯤꯕꯅꯤꯗ ꯍꯧꯖꯤꯛ ꯍꯧꯖꯤꯛꯇꯤ ꯉꯝꯗꯔꯦ ꯆꯥꯒꯦ ꯑꯣꯏꯅ ꯈꯟ ꯂꯩꯌꯦ ꯑꯩ ꯑꯗꯨꯒꯤ ꯃꯇꯝꯗꫭ ꯈꯨꯠ ꯑꯅꯤꯅ ꯀꯧꯔꯁꯨ ꯂꯥꯛꯑꯔꯣꯏ ꯂꯥꯛꯑꯔꯣꯏ ꯂꯥꯛꯑꯔꯣꯏ ꯅꯨꯡꯁꯤꯕꯅꯦ ꯃꯇꯝꯗꯣ
ꯅꯨꯡꯁꯤꯗ ꯅꯨꯡꯁꯤꯗ ꯏꯇꯥ
ꯁꯤꯗꯅꯦ ꯀꯩꯅꯣ ꯇꯧꯋꯦ ꯎꯝ ꯗꯋꯥꯟꯒꯤ ꯍꯥꯏꯂꯥꯏꯇꯔ ꯌꯥꯝ ꯐꯖꯕ ꯑꯃ ꯂꯩ ꯁꯤꯁꯦ ꯑꯩꯅ ꯅꯪꯒꯤ ꯄꯤꯕꯤꯒꯦ ꯊꯝꯕꯅꯦ ꯑꯗꯣ ꯑꯩ ꯑꯗꯨꯝ ꯂꯧꯔꯒꯦꯁ ꯌꯥꯝ ꯐꯖꯩ
ꯖꯥꯠ ꯖꯥꯠ ꯇꯧꯔꯝꯅꯨꯀꯣ
ꯑꯁ ꯅꯪꯉꯣꯟꯗ ꯄꯥꯛꯑꯔꯣꯏꯕꯁꯤ ꯐꯥꯎꯟꯗꯦꯁꯟꯁꯤꯅ ꯑꯃꯨꯛ ꯎꯝ ꯎꯝ ꯇꯥꯕ꯭ꯔꯥ ꯇꯥꯏꯌꯦ ꯀꯩ ꯍꯥꯏꯒꯦ
ꯑ ꯀꯩꯅꯣꯁꯦ ꯎꯝ ꯑꯁ ꯊꯥꯏꯅꯒꯤꯗ ꯅꯤꯡꯁꯤꯡꯕꯒꯤꯅꯤꯅꯦ
ꯅꯤꯡꯁꯤꯡꯉꯩꯇꯥꯥ ꯅꯤꯡꯁꯤꯡ
ꯑꯦ
ꯃꯆꯨ ꯑꯗꯣ ꯑꯗꯨꯥꯏꯌꯦ ꯏꯁꯤꯡꯗꯅ ꯁꯀ ꯁꯣꯛꯃꯤꯟꯅꯗꯅ ꯅꯪ ꯅꯤꯡꯊꯝꯕ꯭ꯔꯥ ꯏꯁꯤꯡ ꯁꯣꯛꯄꯗ ꯅꯨꯄꯥ ꯑꯃ ꯊꯣꯛ ꯈꯖ ꯑꯃ ꯑꯃ ꯂꯥꯛꯄꯗ ꯅꯪꯅ ꯀꯩꯅꯣ ꯇꯧꯁꯟꯈꯤꯕꯗꯣ ꯄꯨꯈ꯭ꯔꯤ ꯇꯥꯁꯟꯕꯗꯣ ꯂꯩꯈꯣꯝ ꯑꯒꯥ
ꯑꯣ ꯅꯨꯡꯁꯤꯌꯦꯗꯀꯣ ꯑꯗꯨ ꯃꯇꯝꯗꯣ ꯑꯗꯨ ꯃꯇꯝꯗꯣ ꯑꯃꯨꯛ ꯍꯟꯅ ꯂꯥꯛꯑꯔꯣꯏꯀꯣ
ꯂꯥꯛꯑꯔꯣꯏ ꯂꯥꯛꯑꯔꯣꯏ ꯂꯣꯏꯈ꯭ꯔꯕꯅꯤ
ꯎꯝ ꯅꯨꯡꯁꯤꯗ ꯃꯇꯝꯗꯣ ꯁꯤꯡꯖꯨꯒ ꯆꯥꯁꯦꯅ ꯑꯩꯈꯣꯏꯒꯤ ꯎ ꯑꯆꯧꯕꯒꯤ ꯃꯈꯥꯗ ꯐꯝꯔꯒ ꯑꯩꯈꯣꯏ ꯃꯌꯥꯝꯗꯣ ꯉꯥꯏꯔꯒ
ꯍꯌꯦꯡ ꯆꯥꯕ ꯌꯥꯏ ꯀꯩꯅꯣ ꯍꯌꯦꯡ ꯑꯩꯈꯣꯏ ꯆꯥꯛ ꯆꯥꯅꯕꯗꯣ ꯅꯣꯏ ꯎ ꯃꯃꯥꯡꯒꯤꯗꯣ ꯍꯧꯔꯤꯕ ꯅꯠꯇ꯭ꯔꯣ
ꯍꯧꯋꯦ ꯍꯧꯋꯦ ꯑꯗꯨ
ꯑꯗꯨ ꯑꯗꯨꯗ ꯆꯥꯛ ꯆꯥ ꯑꯥꯔꯁꯤ ꯀꯩꯅꯣ ꯑꯗꯨꯗ ꯍꯦꯛꯇ ꯁꯦꯝꯕꯁꯦ ꯁꯤꯡꯖꯨꯒꯗꯣ ꯑꯩ ꯃꯌꯥꯝꯗꯣ ꯄꯣꯔꯛꯑꯒꯦ ꯍꯤꯡꯒꯣꯜꯗꯒꯤ ꯉꯇ ꯍꯦꯛꯑꯒ
ꯑꯣ ꯑꯣ ꯑꯣ ꯏꯇꯥ ꯑꯃꯗꯨꯁꯨ ꯏꯇꯥ ꯑꯃꯗꯁꯨ ꯄꯨꯔꯛꯀꯅꯤ ꯃꯣꯏꯗꯨꯁꯨ ꯍꯤꯡꯒꯣꯜ ꯌꯥꯝ ꯆꯥꯎꯔꯒ ꯀꯣꯕꯤꯒꯁꯨ ꯊꯥꯔ ꯃꯥꯜꯂꯤꯅꯦ
ꯍꯦꯃ ꯍꯦꯃ ꯊꯥꯏꯃ ꯍꯧꯖꯤꯛ ꯀꯣꯕꯤ ꯃꯇꯝꯅꯤꯗꯅ ꯑꯩꯈꯣꯏꯁꯨ ꯌꯥꯝ ꯊꯥꯏ ꯉꯆꯥꯥꯏ ꯏꯕꯥꯅꯤ ꯇꯧꯅꯕꯅꯦꯕ ꯑꯥ ꯀꯥꯏ ꯀꯃꯥꯏꯅ ꯇꯧꯔꯤꯒꯦꯅ ꯑꯦ
ꯃꯥꯁꯨ ꯑꯁ ꯑꯉꯥꯡꯁꯤꯡꯗꯨꯒ ꯏꯁꯩꯗꯨ ꯌꯥꯝ ꯁꯛꯅꯤꯡꯕꯅꯦ ꯑꯗꯣ ꯑꯉꯥꯡꯁꯤꯡꯗꯨꯒꯅ ꯇꯧꯔꯒ ꯀꯣ ꯟ ꯇꯥꯗ꯭ꯔꯦꯗ ꯑꯗ ꯀꯥꯟꯁꯤꯦ ꯎꯝ ꯑꯁ ꯅꯨꯡꯁꯤꯕꯅꯤꯗ ꯑꯩꯈꯣꯏ ꯂꯩꯁꯥ ꯑꯣꯏꯔꯀꯥꯟꯗ ꯑꯁ ꯀꯅꯥꯅꯁꯨ ꯍꯦꯟꯕ ꯉꯝꯗꯕꯅꯤꯍꯦ
ꯉꯝꯗꯕꯅꯦ ꯉꯝꯗꯕꯅꯦ ꯑꯩꯈꯣꯏꯅ ꯄꯥꯜꯂꯝꯃꯤꯅꯤ ꯀꯩꯅꯣ ꯍꯧꯖꯤꯛꯇꯤ ꯍꯧꯖꯤꯛꯇꯤ ꯃꯤꯅ ꯃꯃꯤꯡ ꯈꯪꯕꯤꯗ꯭ꯔꯦ ꯊꯥꯏꯅꯒꯤꯗꯣ ꯒ ꯍꯥꯏꯅꯔꯒ ꯑꯣꯏꯅ ꯍꯥꯏꯔꯦ ꯃꯤꯡ ꯑꯣꯏꯅ ꯄꯟꯕꯗ ꯅꯤꯡꯁꯤꯡꯕꯤꯗ꯭ꯔꯦ ꯍꯧꯖꯤꯛ
ꯑ ꯍꯧꯖꯤꯛꯇꯤ ꯑꯉꯥꯡꯁꯨ ꯀꯨꯏꯔꯦ ꯑꯁ ꯑꯩꯈꯣꯏ ꯈꯨꯟꯗꯒ ꯂꯥꯛꯄ ꯀꯥꯟꯗꯣ ꯅꯤꯡꯁꯤꯡꯕ꯭ꯔꯥ ꯑꯩꯈꯣꯏ ꯊꯥꯏꯅ ꯑꯩꯈꯣꯏ ꯀꯩꯅꯣ ꯇꯧꯔꯀꯥꯟꯗ ꯍꯧꯖꯤꯛꯇꯤ ꯌꯨꯝ ꯄꯥꯜꯂꯕꯅꯤꯅ ꯃꯄꯥꯟꯗ ꯑꯃꯨꯛ ꯆꯠꯈ꯭ꯔꯦꯗꯅ ꯑꯩꯈꯣꯏ ꯈꯨꯟꯗ ꯂꯥꯛꯑ ꯀꯥꯟꯁꯤꯗ ꯑꯁ ꯑꯉꯥꯡ ꯃꯌꯥꯝꯗꯨꯒ ꯃꯃꯤꯡꯒ ꯈꯪꯗ꯭ꯔꯦ ꯑꯩꯁꯦ ꯑ ꯑꯉꯥꯡ ꯁꯤꯡꯗꯨꯅ ꯑ ꯑꯉꯥꯡꯁꯤꯡꯅꯁꯨ ꯑꯁꯅꯦꯅꯦꯅꯦ
ꯅ ꯀꯋꯦꯕ ꯀꯣ ꯎ
ꯑꯁ ꯑꯉꯥꯡꯁꯤꯡꯗꯨꯗꯤ ꯑꯩꯉꯣꯟꯗ ꯑꯗꯨꯝ ꯂꯣꯏꯅꯃꯛꯇꯤ ꯈꯪꯕ
ꯎꯝ
ꯑꯉꯥꯡꯁꯤꯡꯗꯨꯗꯤ ꯍꯥꯟꯅ ꯑꯗꯨꯝ ꯃꯣꯏ ꯑꯩ ꯂꯩꯁꯥꯔꯤꯉꯩꯗꯗꯤ ꯃꯣꯏꯗꯤ ꯃꯆꯥ ꯃꯆꯥ ꯑꯣꯏꯔ ꯃꯥꯜꯂꯦꯕ ꯑꯗꯨꯀꯥꯟꯗ ꯑꯗꯨꯝ ꯈꯪꯕꯗꯣ ꯑꯉꯥꯡꯁꯤꯡꯅ ꯑꯩꯗꯤ ꯑꯉꯥꯡꯁꯤꯡꯗꯨꯗꯣ ꯈꯪꯗ꯭ꯔꯦꯗ ꯑꯩꯗꯤ ꯃꯃꯤꯡꯒꯗꯣ
ꯑ
ꯎꯝ ꯏꯅꯦ ꯏꯅꯦ ꯇ ꯑꯩꯗꯤ ꯈꯪꯗ꯭ꯔꯦ ꯃꯣꯏꯗ ꯑꯁ ꯅꯨꯡꯉꯥꯏꯔꯤꯕꯣ ꯅ ꯑꯁ ꯏꯅꯦ ꯅꯪꯗꯤ ꯑꯗꯨꯝ ꯑꯉꯥꯡ ꯑꯣꯏꯔꯦ ꯂꯩꯔꯤꯀꯣ ꯀꯅꯤ
ꯀꯖꯤ
ꯌꯣꯒꯥꯁꯦ ꯏꯇꯥ ꯉꯗꯤ ꯐꯔꯦꯀꯣ ꯅꯪꯁꯨ ꯁꯥꯟꯅꯔꯣꯀꯣ ꯅꯣꯡꯃ ꯂꯥꯛꯑꯣ ꯑꯩ ꯇꯝꯕꯤꯒꯦ
ꯎ ꯃꯥ ꯑꯩꯁꯨ ꯍꯩꯌꯦ ꯎꯝ ꯎꯝ ꯑꯩ ꯁꯥꯟꯅꯔꯤꯑ ꯈꯣꯡꯕꯤꯗꯒꯁꯨ ꯌꯥꯝ ꯋꯦꯠ ꯇꯥꯔꯦꯗ ꯑꯩ
ꯑꯣ ꯑꯣ ꯑꯣ ꯐꯥꯔꯦ ꯐꯥꯔꯦ ꯌꯣꯒꯥ ꯍꯥꯏꯕꯁꯤꯦ ꯁꯥꯟꯅꯒꯗꯕꯅꯦ ꯑꯩꯈꯣꯏ ꯍꯛꯆꯥꯡꯗꯤ ꯍꯦꯜꯗꯤ ꯍꯦꯜꯗꯤꯗ ꯊꯝꯒꯗꯧꯕꯅꯦꯕꯀꯣ ꯑꯣꯜꯋꯦꯁ ꯍꯦꯄꯤ ꯇꯧꯒꯗꯧꯕ
ꯍꯌꯡꯗꯣ ꯀꯩ ꯃꯊꯦꯜ ꯆꯥꯗꯣꯏꯅꯣ
ꯍꯌꯦꯡꯗꯣ ꯉꯥ ꯑꯇꯣꯏꯕ ꯑꯃ ꯊꯣꯡꯕꯤꯔꯒꯦ ꯎꯇꯤ ꯑꯃ ꯊꯣꯡꯕꯤꯔꯒꯦ ꯀꯥꯡꯉꯧ ꯑꯃ ꯇꯧꯕꯤꯔꯒꯦ ꯑꯗꯨꯗꯗꯤ ꯏꯔꯣꯟꯕ ꯅꯨꯡꯕꯣꯟꯕꯗꯨꯗꯤ ꯑꯩꯈꯣꯏ ꯂꯥꯛꯃꯤꯟꯅꯔꯒ ꯇꯧꯃꯤꯟꯅꯔꯁꯦ
ꯈꯃꯤꯂꯑꯁꯦꯡ ꯉꯥꯗꯨꯁꯨ ꯑꯩꯅ ꯊꯣꯡꯕ ꯉꯥꯗꯤ ꯀꯂꯣꯏ ꯃꯥꯅꯦ ꯃꯥꯅꯦ ꯉꯥꯏꯔꯝꯃꯨ ꯉꯥꯏꯔꯝꯃꯨ ꯑꯩꯈꯣꯏ ꯂꯑ ꯇꯧꯃꯤꯟꯅꯁꯤ ꯑꯩꯈꯣꯏ ꯂꯩꯔꯤꯁꯤ ꯎꯝ ꯎꯝ ꯎꯝ ꯑꯗꯣ ꯉꯥꯗꯨꯣ ꯑꯩꯅ ꯊꯣꯡꯉꯁꯨ ꯌꯥꯏ ꯀꯩꯗꯧꯔꯒꯦ ꯑꯩꯗꯤ ꯉꯥ ꯊꯣꯡꯕꯗ ꯃꯃꯤꯡ ꯆꯠꯂꯤꯅꯦ ꯑꯩ ꯅꯨꯄꯥꯒꯗꯤꯅꯦ ꯑ ꯑꯩꯅ ꯊꯣꯡꯕ ꯆꯥꯎꯕ ꯌꯥꯗꯦ ꯑꯩꯅ ꯊꯣꯡꯕ ꯈꯛꯇꯪ ꯆꯥꯅꯤꯅ ꯑꯦ ꯑꯦ ꯑꯁ ꯍꯥꯎꯔꯃꯅꯤꯀꯣ ꯑꯗꯨꯗꯤ ꯅꯪꯅ ꯊꯥꯏꯅ ꯑꯣꯏꯔ ꯊꯣꯡꯕꯗꯕꯣ ꯅꯤꯡꯁꯤꯡꯉ ꯀꯩꯅꯣ
ꯑꯁ ꯑꯩꯈꯣꯏꯒ ꯁꯤꯡꯖꯨ ꯆꯥꯔꯀꯥꯟꯗ ꯆꯥ ꯇꯞ ꯇꯅ ꯆꯥ ꯆꯦꯟ ꯂꯥꯛꯄꯗꯨꯗ ꯑꯁ ꯍꯤꯟꯖꯥꯡꯒ ꯂꯣꯏ ꯀꯥꯔꯝꯗꯅ ꯇꯧꯕꯗꯣ
ꯅꯣꯛꯏꯉꯩꯗ ꯀꯥꯒꯤ ꯕꯗꯣ
ꯅꯨꯡꯁꯤꯗ ꯑꯗꯨ ꯃꯇꯝꯗꯣ ꯏꯇꯥ ꯑꯃꯨꯛ ꯍꯟꯅ ꯂꯥꯛꯑꯔꯣꯏ ꯅꯣꯡꯃꯗꯤ ꯑꯦ ꯑꯉꯥꯡꯁꯤꯡ ꯆꯥꯎꯔꯀꯥꯟꯗꯤ ꯀꯣꯏꯕ ꯆꯠꯁꯤꯀꯣ
ꯑꯦꯍ ꯆꯠꯁꯤ ꯆꯠꯁꯤ ꯑꯁ ꯐꯣꯔꯦꯟꯗ ꯆꯠꯁꯦꯅ ꯈꯜꯂꯤꯕꯅꯤ ꯑꯩꯗꯤ
ꯎꯝ ꯃꯄꯥꯟꯗ ꯇꯧꯔꯒ ꯀꯣꯏꯆꯠ ꯆꯠꯀ ꯍꯥꯏꯁꯦ
ꯎꯝ ꯊꯥꯏꯅ ꯅꯪꯒꯤ ꯌꯨꯝ ꯃꯣꯠꯄꯗꯣ ꯍꯧꯖꯤꯛꯁꯨ ꯑꯗꯨꯝ ꯃꯣꯠꯂꯤꯕ꯭ꯔꯣ
ꯀꯔꯤꯅꯣ
ꯊꯥꯏꯅꯅꯦ ꯎꯝ ꯌꯥꯔꯦꯗ ꯀꯁꯨ ꯅꯠꯇꯦꯗ
ꯎꯝ ꯎꯝ ꯌꯨꯝꯒ ꯀꯣꯠꯄꯗꯨꯕ
ꯃꯣꯠ ꯃꯣꯠꯄꯗꯣ ꯍꯥꯏꯕ ꯃꯣꯠꯄꯗꯣ
ꯎꯝ ꯑꯗꯨꯒꯨꯝꯕꯗꯨ ꯇꯧꯔꯨꯅꯨꯅ ꯎ
ꯅꯍꯥꯟ ꯍꯥꯏꯈꯤꯕꯗꯤ ꯑꯣ ꯌꯥꯗ꯭ꯔꯦꯅ ꯍꯥꯏꯕ ꯑꯗꯨꯗ ꯎꯝ
ꯅꯣꯏ ꯃꯌꯥꯝꯅ ꯂꯥꯛꯑꯒ ꯃꯣꯠꯍꯜꯂꯒ ꯑꯗꯨꯗꯤ ꯀꯗꯥꯏꯗꯒꯤ ꯆꯥꯛ ꯖꯥꯠꯔ ꯑꯃꯨꯛ ꯇꯧꯔꯛꯑꯗꯅ ꯎ ꯎꯝ ꯎꯝ
ꯈꯪꯗꯦ ꯈꯪꯗꯦ ꯑꯩꯗꯤ ꯃꯣꯠꯄꯁꯦ ꯌꯥꯝ ꯍꯩꯅꯗꯦꯕ ꯑꯗꯨꯅ ꯑꯩꯒꯤꯅꯦ ꯗ꯭ꯔꯦꯁꯤꯡ ꯇꯦꯕꯜ ꯃꯃꯥꯡꯁꯤꯁꯨ ꯗꯨꯅꯦ ꯁꯦꯡꯗꯣꯛꯑꯝꯃꯤꯅꯤ ꯏꯐꯨꯟ ꯌꯥꯝ ꯀꯥꯔꯦꯅ ꯂꯤꯞ ꯏꯁꯇꯤꯛꯀꯁꯦ ꯇꯩꯔꯒ ꯑꯉꯥꯡꯗꯧꯅ ꯀꯩꯅꯣ ꯈꯪꯗꯦ ꯑꯉꯥꯡꯅꯔ ꯑ ꯍꯟꯗ ꯂꯤꯞꯁꯇꯤꯛꯀꯁꯦ ꯂꯣꯏ ꯇꯥꯏꯌꯦꯕ ꯁꯤ ꯃꯃꯥ ꯃꯄꯥ ꯄꯥꯡꯁꯤꯗ ꯑꯩꯗꯤꯅꯦ ꯃꯔꯛ ꯃꯔꯛꯇ ꯑꯩꯈꯣꯏ ꯑꯒꯥꯡꯁꯦ ꯌꯥꯝ ꯐꯨꯅꯤꯡꯉꯦ
ꯑꯣ ꯑꯣ ꯇꯧꯔꯝꯅꯅꯤ ꯇꯧꯔꯝꯅꯅꯤ ꯈꯪꯗ꯭ꯔꯦ
ꯑꯩꯅꯅꯦ ꯉꯔꯥꯡꯁꯦ ꯇꯥꯡꯕ ꯂꯤꯞ ꯏꯁꯇꯤꯛ ꯑꯃ ꯂꯩꯌꯦꯕ ꯈꯪꯉꯕ꯭ꯔꯥ ꯑꯗꯨꯒꯅꯦ ꯑꯩꯅꯅꯦ ꯆꯥꯛꯈꯨꯝꯗ ꯆꯥꯛ ꯊꯣꯡꯉꯉꯩꯁꯤ ꯑꯉꯥꯡꯁꯦ ꯂꯣꯏꯅ ꯑꯗꯨ ꯂꯩꯔꯝꯃꯤꯕ ꯍꯣꯏꯅꯦ ꯃꯃꯥꯏꯑꯣ ꯃꯃꯤꯠꯑꯣ ꯇꯩꯁꯜꯂꯒ ꯑꯁ ꯂꯣꯏꯔꯦ ꯂꯣꯏꯔꯦ ꯑꯗꯨꯗꯩꯗꯤ ꯐꯨꯗꯔꯦ ꯑꯩꯅ ꯑꯉꯥꯡꯗꯣ ꯐꯖꯅ ꯀꯞꯄꯦ
ꯎꯝ ꯎꯝ
ꯎꯝ ꯈꯪꯗꯦꯗ
ꯍꯧꯖꯤꯛ ꯑꯩꯁꯨ ꯉꯥꯏꯇꯪ ꯂꯩꯔꯗꯤ ꯑꯃꯨꯛ ꯆꯥꯛ ꯆꯥꯔꯅꯤ ꯀꯥꯡꯁꯣꯏꯗꯣ ꯑꯩ ꯆꯥꯅꯤꯡꯕꯅꯀꯣ
ꯑꯧ ꯑꯁ ꯑꯩꯈꯣꯏꯁꯨ ꯀꯥꯡꯁꯣꯏꯅꯤꯅꯦꯍꯦ ꯌꯥꯝ ꯍꯥꯎꯋꯦ ꯀꯥꯡꯁꯣꯏ ꯑꯩꯈꯣꯏꯁꯨ
ꯑꯩꯗꯤ ꯆꯠꯅꯤꯡꯕꯗ ꯆꯥꯛ ꯀꯧꯗꯧ ꯕꯨꯡ ꯨꯕꯨꯡꯕꯨꯡ ꯁꯥꯔꯒ ꯖꯨꯝ ꯖꯨꯝ ꯂꯥꯎꯅ ꯑꯁ ꯊꯤꯊꯕꯗꯣ ꯌꯦꯔꯨꯝꯒꯨꯝꯕ ꯑꯁ ꯑꯇꯥꯎꯕ ꯂꯩꯔꯝꯃꯔꯗꯤ ꯑꯁꯤ ꯍꯥꯎꯕꯅ ꯍꯥꯎꯕꯅ
ꯇꯥꯎꯔꯗ ꯂꯣꯏꯔꯦ ꯀꯩꯒꯤꯅꯣꯗ ꯌꯦꯔꯨꯝꯗꯤ ꯇꯥꯎꯕꯕꯨ
ꯎꯝ ꯍꯥꯎꯕꯅ ꯍꯥꯎꯕꯅ ꯍꯥꯏꯕꯅꯤ ꯑꯩ ꯇꯧꯔꯝꯃꯣ ꯅꯪ ꯏꯔꯣꯝ ꯑꯩ ꯑꯩꯈꯣꯏ ꯏꯆꯥꯅꯨꯄꯤ ꯑꯃ ꯊꯥꯔꯛꯀꯦ
ꯑ ꯍ ꯍꯣꯏ ꯇꯥꯎ ꯑꯁ ꯑꯩꯅ ꯇꯥꯎꯕꯗꯣꯏꯗꯤ ꯅꯪꯅ ꯇꯥꯎꯕꯅ ꯍꯥꯎꯕꯅꯤꯗ ꯅꯪꯅ ꯄꯨꯟꯗꯤꯌꯥꯒ ꯍꯥꯞꯄꯒ ꯊꯥ ꯊꯥ ꯂꯥꯎꯅ ꯇꯥꯎꯑꯣ ꯑꯗꯣ
ꯏ ꯉꯁꯤꯗꯣ ꯑꯩꯗꯣ ꯍꯛꯆꯥꯡ ꯈꯔ ꯅꯨꯡꯉꯥꯏꯇꯕ ꯍꯥꯏꯕꯇꯥꯥꯔꯦ
ꯍꯛꯆꯥꯡ ꯅꯨꯡꯉꯥꯏꯇ꯭ꯔꯒꯅ ꯑꯩꯈꯣꯏꯗ ꯌꯦꯔꯨꯝ ꯆꯥꯕ ꯂꯥꯛꯇꯣꯏꯕ
ꯑ ꯌꯦ ꯅꯠꯇꯦ ꯑꯩ ꯊꯥꯔꯛꯀꯦꯕ ꯑꯩꯒꯤ ꯇꯥꯎꯔꯒ ꯊꯥꯔꯛꯎꯕ
ꯑꯦ ꯄꯨꯡꯁꯤꯒ ꯎꯝ ꯅ ꯑꯩꯈꯣꯏꯗꯤ ꯆꯥꯛ ꯆꯥꯕ ꯈꯣꯠꯄ ꯂꯣꯏ ꯂꯣꯏꯔꯦ
ꯑꯂꯩ ꯌꯥꯝ ꯊꯨꯏꯌꯦ ꯅꯣꯏꯗꯤ ꯉꯟꯇꯥꯅ ꯆꯥꯔꯤꯔꯣ
ꯄꯨꯡ ꯃꯥꯄꯟ ꯃꯈꯥꯏ ꯇꯥꯗꯣꯔꯦ ꯀꯩꯅꯣꯅꯦ ꯍꯥꯏꯔꯤꯁꯤꯕꯣ
ꯑꯩ ꯏꯆꯥ ꯏꯆꯥ ꯏꯆꯥ ꯍꯌꯦꯡ ꯀꯩꯅꯣ ꯇꯧꯔꯅꯦ ꯑꯁ ꯑꯣ ꯑꯣ ꯍ ꯌꯦꯡꯗꯤ ꯁꯟꯗꯦꯅꯤꯀꯣ
ꯑꯧ ꯃꯥꯅꯦ
ꯀꯥꯎꯔꯤꯅꯤꯅꯦ ꯁꯟꯗꯦꯒꯗꯤ ꯑꯩꯗꯤ
ꯍꯌꯦꯡꯅꯤ ꯁꯟꯗꯦꯅꯤ ꯍꯌꯦꯡ ꯁꯟꯗꯦ ꯆꯔꯆ ꯆꯠꯁꯦ ꯍꯥꯏꯅ ꯍꯥꯏꯔꯤꯗꯨꯕꯨ ꯀꯩꯅꯣꯅꯤ ꯃꯥꯅ ꯁꯟꯗꯦ ꯆꯔꯆ ꯆꯠꯁꯦꯅ ꯑꯃꯨꯛ ꯍꯥꯏꯔꯛꯑꯦ ꯑꯗꯨꯒ ꯑꯃꯨꯛ ꯀꯥꯎꯋꯦꯗꯤ
ꯑꯩ ꯂꯩꯁꯥꯕꯤ ꯋꯥꯔꯤ ꯁꯥꯔꯀꯥꯟꯗ ꯀꯥꯎꯔꯤꯅꯤꯅꯦ ꯏꯇꯥ
ꯑꯥ ꯅꯨꯡꯁꯤ ꯅꯪ ꯅꯀꯣꯟꯁꯦ ꯑꯗꯨꯃꯥꯏꯅ ꯑꯗꯨ ꯍꯧ
ꯊꯥꯏꯅ ꯑꯩ ꯏꯕꯥꯇꯤꯗꯣ ꯅꯨꯡꯁꯤꯕꯅꯤꯗꯀꯣ ꯇ ꯏꯁꯩꯒ ꯁꯛꯃꯤꯟꯅꯗꯅ ꯆꯔꯆꯇ ꯇꯧꯕꯗꯣ
ꯅꯨꯡꯁꯤꯕꯅꯦ ꯅꯨꯡꯁꯤꯕꯅꯦ ꯏꯁ ꯏꯕꯥꯅꯤꯅ ꯁꯛꯄꯗ ꯀꯩꯅꯣ ꯃꯌꯥꯝ ꯃꯌꯥꯀꯥ ꯇꯥꯟꯅꯔꯤꯗꯨꯗꯤ
ꯎꯝ ꯎꯝ ꯏꯁꯩꯗꯨ ꯃꯇꯦꯛ ꯃꯇꯦꯛ ꯃꯇꯦꯛ ꯃꯇꯦꯛ ꯇꯧꯔꯒ ꯑꯁ ꯈ꯭ꯔꯤꯁꯃꯥꯁ ꯃꯇꯝꯁꯨ ꯌꯧꯔꯛꯑꯅꯤꯀꯣ
ꯈ꯭ꯔꯤꯁꯃꯁ ꯑꯁꯤꯙꯛ ꯀꯩꯗꯧꯁꯦ ꯍꯥꯏꯕꯅꯣ ꯍꯟꯗꯛꯁꯦ ꯈꯔꯗꯤ ꯅꯩꯔꯁꯤꯍꯦ ꯑꯉꯥꯡꯒꯁꯨ ꯈꯔ ꯈꯔ ꯆꯥꯎꯔꯛꯑꯕꯅꯤꯅ
ꯑꯁ ꯏꯇꯥꯔꯤ ꯈ꯭ꯔꯤꯁꯃꯥꯁ ꯍꯥꯏꯔꯛꯑꯒ ꯑꯩ ꯃꯤꯍꯨꯟꯒꯁꯦ ꯗꯨꯡ ꯗꯨꯡ ꯗꯨꯡ ꯆꯣꯡꯉꯤꯍꯦ ꯑꯩꯗꯤ
ꯈ꯭ꯔꯤꯁꯃꯥꯁꯇꯨꯅ ꯅꯣꯏꯗ ꯇꯧꯔꯁꯦ ꯅꯣꯏꯗꯅ ꯈꯔ ꯅꯨꯡꯉꯥꯏꯗꯅ ꯄꯨꯟꯕꯗꯣ ꯃꯤ ꯈꯨꯟꯒꯤ ꯑꯗꯨꯒ ꯅ꯭ꯌꯨ ꯌꯔꯗꯨꯅ ꯑꯩꯈꯣꯏꯗ ꯆꯥꯔꯁꯦ
ꯂꯩ ꯍꯔꯥꯎꯕꯗ ꯈ꯭ꯔꯤꯁꯃꯥꯁ ꯃꯇꯝ